ꯍꯜꯂꯣ ꯍꯦꯂꯣ ꯑꯣ
ꯇꯔꯨꯛ
ꯇꯥꯕ꯭ꯔꯣ ꯌꯨꯝꯗ ꯂꯩꯕꯤꯔꯣ
ꯂꯩꯌꯦ ꯂꯩꯌꯦ
ꯌꯨꯝꯊꯪꯅꯩ ꯍꯥꯏꯅ ꯑꯝꯇ ꯎꯈꯤꯗ꯭ꯔꯕꯗꯨꯗ ꯀꯣꯜ ꯇꯧꯔꯛꯏꯕꯅꯤꯅꯦ
ꯋꯥ ꯀꯩꯅꯅꯨꯡꯉꯥꯏ ꯇ ꯃꯥꯂꯤ
ꯑ ꯐꯣꯟꯁꯤꯅꯦ ꯋꯥꯈꯜ ꯅꯨꯡꯉꯥꯏꯇꯕ ꯃꯥꯜꯜꯂꯤꯦ
ꯀꯣꯛꯜꯒ ꯏꯊꯥ ꯊꯥꯗꯗꯅ ꯇꯧꯔꯛꯏꯁꯤꯕꯨ ꯀꯩ ꯂꯩꯒꯦꯅ
ꯁꯟꯗꯦꯅꯤꯅ ꯁꯤ ꯁꯨꯝ ꯌꯨꯝꯗ ꯂꯩꯔꯦ ꯑꯗꯣ ꯇꯧꯔꯛꯃꯤꯅꯦ ꯂꯥꯛꯎ ꯀꯩꯅꯣ ꯑꯩꯈꯣꯏꯔꯣꯝꯗ ꯉꯍꯥꯛꯇꯪ ꯂꯥꯛꯇꯁꯨ ꯀꯨꯏꯔꯦ
ꯂꯥꯛꯀꯦꯅꯦ ꯑꯩꯁꯨ ꯀꯩꯅꯣꯝ ꯄꯣꯠ ꯑꯝꯇ ꯂꯩꯃꯤꯟꯅꯧꯁꯦꯅ ꯍꯥꯏꯒꯦ ꯇꯧꯔꯝꯃꯤꯅꯦ ꯅꯪ ꯊ ꯄꯣꯠꯁꯦ ꯀꯥꯕ ꯁꯨꯝ ꯂꯩꯕꯗꯣ ꯋꯥꯏꯑꯅ ꯍꯣꯔꯦꯟ ꯆꯥꯛ ꯂꯥꯝꯕ ꯈꯣꯠꯄ ꯌꯥꯎꯔꯛꯑꯦ ꯑꯗꯨ ꯍꯥꯟꯅ ꯑꯆꯥꯄꯣꯠ ꯀꯨꯝꯕ ꯁꯨꯝ ꯆꯥꯅꯤꯡ ꯍꯥꯏꯇꯥꯔꯦꯅꯦ ꯑꯗꯨꯒꯤ ꯑꯕꯣꯠ ꯑꯍꯥꯎꯕ ꯀꯌꯥꯅꯤ ꯕꯤꯁꯀꯤꯠꯀꯨꯝꯕ ꯈꯔ ꯑꯗꯩ ꯑꯣꯠꯁ ꯀꯨꯝꯕ ꯈꯔ ꯂꯧꯁꯤꯔꯥꯅ ꯀꯂꯂꯤꯌꯥ ꯑꯗꯨ ꯍꯣꯔꯦꯟ ꯍꯣꯏ ꯍꯣꯏ ꯇꯥꯛꯍꯁꯤ ꯁꯪꯉꯗꯤ ꯑꯝꯇ ꯊꯣꯛꯎꯁꯤꯅꯦ
ꯍ ꯌꯥꯏꯗꯦ
ꯍ
ꯍꯥꯟꯅꯦꯗ ꯂꯩ ꯑꯗꯨꯅ ꯑꯣꯏꯔꯗꯤ
ꯕꯤꯍꯥꯜꯂ ꯀꯩꯅꯣ ꯍꯣꯡꯕ ꯍꯣꯡꯉꯗꯤ ꯌꯥꯏꯗ ꯍꯣꯡꯕ ꯑꯐꯕ ꯑꯩꯈꯣꯏꯒꯤꯗꯤ
ꯕꯤꯚꯤꯁꯥꯟꯒꯤ ꯍꯣꯡꯉꯝꯅꯤ ꯀꯩꯅꯣ ꯕꯥꯏ ꯋꯥꯀꯦꯠ ꯋꯥꯟ ꯊ꯭ꯔꯤꯝ ꯇꯧꯕꯅꯦ
ꯎꯝ ꯍꯣꯏ ꯚ ꯋꯥꯟꯒꯤ ꯋꯥꯟꯗꯤꯦ ꯕꯤꯁꯥꯕꯨꯗꯤ ꯌꯥꯝ ꯇꯧꯕꯅꯤ ꯃꯣꯏ ꯀ ꯀꯣꯔ ꯀꯣꯔꯟ ꯐ꯭ꯂꯦꯛꯁ ꯀꯗ ꯕꯥꯏ ꯋꯥꯟ ꯒꯦꯠ ꯋꯥꯟ ꯌꯥꯝ ꯂꯩꯕꯅꯦꯕ ꯃꯣꯏꯁꯦ
ꯂꯩ ꯃꯅꯦ ꯃꯅꯦꯦ ꯑꯣ ꯂꯩꯩꯅꯣꯁꯦ ꯑꯩꯁꯨ ꯑꯝꯛꯇꯪ ꯐꯨꯔꯤꯠ ꯑꯝꯇ ꯂꯩꯅꯤꯡꯕ ꯍꯥꯏꯇꯥꯔꯦ ꯕꯣꯣꯟꯒꯤ ꯋꯥꯔꯜ ꯀꯞ ꯃꯅꯨꯡꯅ ꯑꯗꯨꯒ ꯍꯦꯛ ꯂꯩꯃꯤꯟꯅꯔꯨꯁ ꯆꯞ ꯆꯥꯔꯦ
ꯎꯝ ꯖꯔꯁꯤꯗꯒꯤ ꯍꯥꯏꯔꯣ
ꯖꯔꯁꯤ ꯑꯝꯇ ꯂꯩꯒꯦꯅꯦ
ꯀꯩ ꯀ꯭ꯂꯕꯀꯤ ꯂꯩꯒꯦ ꯍꯥꯏꯅꯣ
ꯀ꯭ꯂꯕꯀꯤ ꯂꯩꯔꯦ ꯂꯝꯒꯤ ꯑꯣꯏꯅ ꯂꯩꯒꯗ ꯐ꯭ꯔꯥꯟꯁꯀꯤ ꯑꯝꯇ ꯂꯩꯅꯤꯕ
ꯑꯣ ꯑꯁ ꯐ꯭ꯔꯥꯟꯁꯀꯤ ꯐꯦꯟ ꯑꯣꯏꯗꯣꯏꯔꯕ
ꯐ꯭ꯔꯥꯟꯁꯀꯤ ꯐꯦꯟ ꯑꯣꯏꯗꯣꯏꯅꯤ
ꯑ ꯚꯥꯕꯤ ꯍꯣꯏ ꯀꯥꯡꯕꯨ
ꯍ ꯕꯥꯄꯄꯤꯦꯡ ꯍꯣꯏꯀ ꯀꯥꯡꯕꯨꯣ
ꯑꯁ ꯁꯛꯇꯨ ꯕꯥꯞꯄꯤ ꯃꯥꯜꯂꯤ ꯈꯜꯂꯤꯅꯦ ꯅꯪꯁꯦ ꯍꯥꯟꯅꯗꯒꯤꯁꯨ
ꯐ ꯈꯔꯋꯥ ꯂꯛꯈꯤꯅꯤꯒ
ꯎꯝ ꯄꯨꯛꯇꯨꯗ ꯈꯤꯇꯪ ꯏꯟꯊꯣꯛꯄ ꯋꯥꯅꯤꯕ
ꯑꯣ ꯆꯈ ꯆꯥꯕꯣ
ꯇꯝꯕꯅꯤ ꯑꯩꯈꯣꯏ ꯆꯥꯔꯕꯣ ꯅꯪꯕꯣ
ꯆꯇ꯭ꯔꯤꯅꯦ ꯍꯥꯏꯗꯤ ꯆꯕꯁꯤꯗ ꯑꯁ ꯌꯨꯝꯗꯗꯤ ꯁꯧꯒ꯭ꯔꯤꯗ ꯀꯔꯤ ꯊꯣꯡꯉꯦ ꯍꯥꯏ ꯇꯅꯦ
ꯎꯝ ꯁꯧꯗꯔꯁꯨ ꯕꯣꯔꯥ ꯑꯃꯒ ꯌꯥꯎꯔꯒꯗꯤ ꯍꯥꯎꯗꯧ ꯃꯥꯜꯂꯦ
ꯑꯗꯨ
ꯑꯩꯈꯣꯏꯗꯤ ꯕꯣꯔꯥ ꯍꯧꯗꯦ ꯑꯩꯈꯣꯏ ꯕꯣꯔꯥ ꯍꯣꯏ ꯍꯣꯏ ꯑꯩꯈꯣꯏ ꯕꯣꯔꯥ ꯍꯥꯎꯗꯣꯔꯤꯌꯦ ꯍꯣꯔꯦꯟ ꯂꯥꯎꯗꯅ ꯏꯟꯖꯥꯡ ꯄꯨꯔꯒ
ꯑꯗꯨꯗꯤ ꯆꯥꯛ ꯊꯥꯔꯛꯑꯒꯦꯅꯦ ꯆꯥꯃꯤꯟꯅꯔꯁꯤꯅꯦ
ꯌꯥꯏꯅꯦ ꯌꯥꯏꯅꯦ ꯑꯩ ꯍꯟꯖꯥꯡ ꯁꯦꯝꯃꯝꯃꯤꯅꯤꯅꯦ ꯏꯟꯖꯥꯡꯁꯦ ꯑꯩꯈꯣꯏ ꯑꯆꯝꯕ ꯂꯤꯊꯣꯛꯑꯅꯤ
ꯑꯣ ꯑꯩꯣꯏꯅ ꯑꯃꯨꯛ ꯅꯣꯡ ꯇꯥꯕꯁꯤꯗ
ꯇꯧ
ꯑꯣ ꯇꯧꯔꯃꯣ ꯑꯩꯅꯕꯨꯨ ꯅꯁꯤꯡ ꯇꯥꯕꯁꯤꯗꯤ ꯑꯗ ꯑꯣꯛꯇꯨ ꯀꯥꯃ ꯆꯥꯔꯗꯤ ꯈꯟꯕ
ꯑꯣꯛꯁꯦ ꯑꯣꯀꯦ ꯍꯌꯦꯡ ꯇꯧꯔꯁꯦ ꯑꯣꯀꯦ
ꯍꯣꯏ ꯍꯣꯏ ꯍꯌꯦꯡ ꯇꯧꯔꯁꯤ
ꯉꯗꯤ ꯏꯟꯖꯥꯡ ꯁꯦꯝꯖꯤꯜꯂꯨꯔꯕꯅꯤꯅ ꯅꯨꯡꯉꯥꯏꯇ꯭ꯔꯦꯕ
ꯍꯣꯏ ꯑ
ꯍꯌꯦꯡ ꯅꯣꯡ ꯆꯨꯔꯛꯇ꯭ꯔꯗꯤ ꯑꯃꯨꯛ ꯅꯨꯡꯉꯥꯏꯔꯣꯏꯁꯦ
ꯃꯥꯅꯤ ꯅꯣꯡ ꯇꯥꯗ꯭ꯔꯗꯤ ꯆꯥꯅꯤꯡꯗꯦꯅꯦ ꯋꯦꯗꯔꯒꯤ ꯋꯦꯗꯔ ꯔꯤꯄꯣꯔꯠꯀꯤ ꯃꯇꯨꯡꯏꯟꯅ ꯁꯥꯁꯤ ꯆꯥꯅꯤꯡꯕ
ꯃꯥꯅꯤ ꯃꯥꯅꯤ ꯎꯝ ꯁꯥ ꯑꯌꯥꯏꯕꯗꯣ
ꯑ
ꯑꯁ ꯑꯥꯎ
ꯑꯗꯨ ꯍꯥꯏꯔꯒ ꯑꯣꯏꯅ ꯌꯦꯟꯗꯣ ꯐꯖꯅ ꯇꯥꯎꯊꯣꯛꯑꯒ ꯊꯝꯃꯒ ꯁꯤꯡꯖꯨꯁꯨ ꯆꯥꯔꯗꯤ
ꯅꯦ ꯑꯗꯨ ꯁꯤ ꯌꯦꯟꯗꯗꯤ ꯁꯟꯗꯦ ꯅꯍꯎꯑꯣꯏꯗ꯭ꯔꯣ
ꯁꯟꯅꯕꯨꯗꯤ ꯑꯁ ꯍꯥꯎ ꯑꯗꯨꯕꯨꯗꯤ ꯁꯟꯅꯕꯨꯗꯤ ꯍꯦꯟꯅ ꯍꯥꯎ ꯇꯥꯝꯃꯤꯁꯦ ꯌꯦꯗꯦ
ꯃ ꯉꯥꯏꯔꯣꯡꯗꯣ
ꯀꯥꯏꯔꯣꯡꯅꯣ ꯑꯩꯈꯣꯏ ꯁꯨꯒꯥꯏ ꯍꯥꯞꯄꯒ ꯑꯗꯩꯗꯤ ꯇꯨꯃꯤꯟ ꯀꯧꯀꯥꯅꯣ ꯍꯥꯞꯄ ꯄ꯭ꯂꯥꯁ ꯄꯁꯨ ꯁꯥꯥ
ꯎꯝ ꯑꯃ ꯂꯥꯏ ꯍꯔꯥꯎꯕꯗꯨꯒ ꯆꯥꯕ ꯀꯔꯤ ꯍꯥꯏꯅꯤ ꯉꯥꯃꯨꯒ ꯁꯤꯡꯒ ꯇꯧꯔꯒ ꯁꯨꯔꯖꯥꯨ ꯈꯪꯕ꯭ꯔꯥ
ꯑꯥ ꯉꯥꯃꯨꯒ ꯁꯤꯡꯒ ꯑꯃ ꯁꯨꯕ ꯂꯩꯗꯅ ꯃꯣꯏ
ꯎ ꯑꯗꯨ ꯀꯣꯝꯅꯦ
ꯑꯗꯨ ꯁꯥꯎꯒꯅꯦ
ꯑꯗꯨꯏ ꯇꯥꯏꯞꯇ ꯁꯨꯔ ꯆꯥꯅꯤꯡꯕ ꯋꯥꯅꯤ
ꯑꯩꯈꯣꯏ ꯁꯤꯡꯗꯨ ꯈꯔ ꯁꯣꯏꯁꯤꯜꯂꯕ ꯑꯗꯨꯒ ꯁꯥꯔꯗꯨ ꯄꯥꯏꯅ ꯁꯌꯥꯅ ꯁꯥꯥꯎ ꯍꯥꯦ ꯍꯣꯔꯦ ꯁꯧꯍꯤ ꯊꯣꯡꯕꯗꯨꯒ ꯁꯟ ꯁꯤꯡꯁꯤꯗꯨꯒ ꯆꯥꯔꯗꯤ ꯍꯥꯎꯗꯤ ꯍꯥꯎꯗꯧꯕ
ꯁꯟ ꯑꯌꯥꯕ ꯌꯣꯟꯕ ꯑꯃ ꯂꯩꯖꯥꯠꯂꯣ
ꯂꯩꯇꯦ ꯂꯩꯕꯅꯦꯗꯣ ꯑꯩꯈꯣꯏ ꯁ꯭ꯋꯥꯏ ꯑꯅꯛꯄꯗꯗꯤ ꯊꯥꯖꯗꯦ
ꯅꯨꯇꯥꯅ ꯈꯔ ꯂꯧꯔꯨꯔ ꯌꯥꯏꯊꯣꯛꯑꯒ ꯊꯝꯕ ꯐꯗ ꯌꯥꯠꯂꯥ
ꯃꯗꯨꯗꯤ ꯍꯦꯟꯅ ꯐꯕꯅꯤ ꯖꯥꯠꯗꯤ ꯏꯁꯥꯅ ꯍꯥꯟꯅ ꯌꯥꯏꯖꯔꯗꯤꯅꯤꯀꯣ
ꯎꯝ ꯆꯥꯛ ꯆ ꯊ ꯂꯥꯔꯝꯃꯤꯁꯤꯗꯦꯅ ꯅꯪ ꯋꯥꯔꯤꯁꯦ
ꯃꯥꯁ ꯂꯥꯝꯁꯤꯜꯂꯛꯑꯅꯤ ꯑꯩꯁꯨ ꯂꯝꯁꯤꯜꯂꯛꯑꯅꯤ ꯕꯣꯔꯥꯗꯣ ꯍꯧꯔꯝꯃꯣ ꯂꯥꯛꯑꯗꯣꯏꯅꯦ ꯑꯩꯁꯨ
ꯕꯣꯔꯥ ꯀꯩꯀꯩ ꯍꯧꯖꯤꯛ ꯑꯂꯨ ꯑꯂꯨꯒ ꯈꯥꯃꯦꯟꯒꯗꯤ ꯂꯩꯌꯦꯕꯀꯣ ꯑꯗꯣ ꯅꯥꯄꯨꯞꯄꯤꯁꯤ ꯂꯣꯏꯊꯣꯛꯈ꯭ꯔꯦꯅꯦ ꯁꯥꯃꯔꯣꯏ ꯀꯩꯅ ꯇꯧꯁꯤꯔꯣ
ꯑꯦ ꯁꯕꯅ ꯑꯣꯏꯕꯥꯁꯤ ꯌꯥꯏ ꯀꯗꯣ
ꯁꯝꯃ ꯍꯒꯅꯤ
ꯍꯥꯎꯒꯅꯦ
ꯑꯗꯨꯗꯤ ꯁꯥ ꯃꯔꯣꯏ ꯈꯔ ꯑꯃꯨꯛ ꯇꯧꯔꯒ ꯉꯥꯎꯔꯝꯃꯒꯦ
ꯑꯝ
ꯍꯣꯔꯦꯟ ꯁꯧꯒ꯭ꯔꯤꯗꯨꯒ ꯄꯨꯁꯤꯜꯂꯛꯑꯣ ꯑꯗꯨꯒ ꯍꯥꯎꯈ꯭ꯔꯁꯤ ꯎꯝ ꯑꯗꯣ ꯍꯣꯔꯦꯟ ꯕꯣꯜ ꯌꯦꯡꯕ꯭ꯔꯥ ꯐꯤꯂꯝ ꯐꯖꯕ ꯌꯦꯡꯕ꯭ꯔꯥ ꯑꯃ ꯇꯧꯔꯁꯤꯅꯦ
ꯑꯁꯤꯗꯤ ꯕꯣꯜ ꯂꯦꯝꯗꯧ ꯃꯥꯟꯗꯦ ꯐꯤꯂꯝ ꯑꯣꯏꯅ ꯌꯦꯡꯉꯁꯤ
ꯌꯥꯏ ꯌꯥꯏ ꯄ꯭ꯔꯣꯖꯤꯛꯇꯔ ꯅꯍꯥꯟ ꯑꯃ ꯂꯧꯋꯦ ꯑꯁ ꯃꯌꯦꯛ ꯈꯨꯁꯦꯡꯗꯤ ꯀꯩꯅꯣꯅꯦ ꯏꯃꯥꯏ
ꯑꯗꯨꯗꯤ ꯆꯞ ꯆꯥꯔꯦꯅ ꯑꯩꯁꯨ ꯅꯥꯍꯟꯗꯩꯩ ꯐꯣꯟꯗ ꯈꯔ ꯌꯦꯡ ꯃꯤ ꯇꯤꯕꯤꯗꯤ ꯍꯌꯦꯡ ꯑꯗꯨꯗꯤ ꯍꯌꯦꯡ ꯐꯥꯏꯅꯦꯟꯗꯨꯗꯤ ꯅꯣꯏꯗ ꯀꯥꯞ ꯆꯞ ꯆꯥꯔꯦ ꯀꯩꯅꯣꯗꯨꯗꯤ
ꯑꯦ ꯀꯥꯞꯊꯥꯔꯅꯤ ꯀꯩꯅꯣ ꯂꯣꯏ ꯍꯧꯔ ꯄꯣꯔꯛꯑꯣ ꯃꯤ
ꯑꯣ ꯅꯍꯥꯟꯗꯩ ꯄꯔꯣꯖꯦꯛꯇꯔ ꯂꯩꯔꯒꯥ ꯀꯔꯤꯝ ꯇꯥꯔꯁꯨ ꯍꯥꯏꯔꯛꯇꯕ ꯅꯠꯇꯣꯝ ꯅꯠꯇꯣꯝ ꯌꯦꯡꯃꯤꯅꯦ ꯍꯥ
ꯅꯍꯥꯟꯗ ꯂꯩꯕꯅꯦ ꯀꯨꯏꯗ꯭ꯔꯤ
ꯑꯩꯗꯤ ꯃꯣꯏ ꯍꯦꯛꯇ ꯂꯩꯔ ꯅꯇꯣꯞꯝ ꯇꯣꯞꯇ ꯌꯦꯡꯈꯤꯕꯥ ꯁꯤꯅꯤꯗ
ꯍꯧꯖꯤꯛꯀꯥꯟꯗꯤ ꯑꯃꯨꯛ ꯔꯤꯜꯁꯀꯨꯝꯕ ꯁꯨꯝ ꯌꯦꯡꯉꯨꯕꯁꯦ ꯄ꯭ꯔꯣꯖꯦꯛꯇ ꯌꯣꯟꯕꯁꯦ ꯊꯦꯡꯅ ꯊꯦꯡꯅꯩꯌꯦꯕ ꯑꯗꯨꯗꯤꯃꯨꯛ ꯂꯩꯔꯒ ꯃꯤꯁꯤꯡꯁꯦ ꯀꯥꯞꯄꯒ ꯄꯣꯊꯥ ꯊꯒꯠꯅꯔꯛꯄ ꯑꯩꯗꯤ ꯑꯩ ꯈꯣꯏꯗꯧ ꯁꯧꯅꯤꯡꯕ ꯍꯥꯏꯇꯥꯔꯦꯅꯦ ꯃꯣꯏ ꯁꯨꯝ ꯌꯦꯡꯉ ꯑꯩꯈꯣꯏꯁꯨ ꯂꯩꯕ ꯉꯝꯃꯤ ꯀꯩꯅꯣꯗ ꯂꯩꯔꯨꯅꯤꯗ ꯃꯌꯦꯛ ꯈꯨꯠꯁꯦꯝ ꯅꯨꯡꯉ ꯃꯥ
ꯍꯌꯦꯡ ꯐꯥꯏꯅꯦꯜꯗ ꯍꯦꯛꯇ ꯌꯦꯡꯊꯔꯁꯤ ꯑꯗꯨꯗꯤ
ꯌꯥꯏ ꯌꯥꯏ ꯏꯁꯄꯤꯀꯔꯁꯨ ꯖꯦꯕꯦꯜꯒꯤ ꯑꯆꯧꯕ ꯑꯃ ꯂꯩꯔꯦ ꯍꯟꯗꯛꯖꯤꯛ
ꯁ ꯇꯥꯈꯦꯅꯇ ꯃ ꯀꯣꯟ ꯀꯗ ꯊꯗ꯭ꯔ ꯑꯒꯁ ꯅꯨꯡꯕꯨ ꯅꯨꯡꯉꯥꯏꯅꯤ
ꯗꯨꯝ ꯗꯥꯝꯗ ꯍꯦꯛꯇ ꯇꯧꯔꯗꯕꯅꯤ
ꯇꯧꯔꯁꯤ
ꯍꯣꯔꯦꯟꯗꯤ ꯐꯤꯂꯝ ꯐꯖꯕ ꯑꯃ ꯈꯜꯂ ꯂꯥꯛꯑꯣ
ꯐꯤꯂꯝ ꯀꯩꯀꯩ ꯐꯤꯂꯝ ꯑꯅꯧꯕꯕꯨ ꯊꯣꯛꯏꯖꯥꯠꯂꯥ
ꯈꯪꯗꯦꯅꯦ ꯎꯝ ꯕꯨꯠꯀꯤꯒꯨꯝꯕ ꯌꯦꯡ ꯍꯩꯅꯕ꯭ꯔꯣ
ꯕꯨꯠꯀꯨꯝꯕ ꯌꯥꯏꯅꯦ ꯕꯨꯠꯀꯨꯝꯕ
ꯑꯩꯗꯤ ꯇꯜꯂꯤꯗ ꯌꯦꯡꯅꯤꯡꯗꯦ
ꯏꯁ ꯚꯨꯠꯀꯤꯗꯣ ꯅꯨꯡꯉꯥꯏꯅ ꯌꯦꯡꯅꯤꯉꯦꯗ
ꯑꯩꯗꯤ ꯕꯨꯠꯀꯤ ꯌꯦꯡꯕꯖꯦ ꯃꯪꯗ ꯇꯝꯅꯩꯌꯦꯕ
ꯑꯁ ꯃꯡꯗꯥ ꯇꯝꯅꯩ ꯇꯝꯅꯔꯣꯏ
ꯑ ꯑꯩꯗꯤ ꯀꯩꯅꯣꯒꯨꯝꯕ ꯌꯥꯝꯅ ꯑꯦꯛꯁꯟꯒꯨꯝꯕ ꯑꯣꯏꯔꯗꯤ ꯌꯥꯏꯀꯣ ꯑꯗꯨꯒ ꯁꯤꯗ ꯅꯨꯡꯉꯥꯏꯕ ꯍꯦꯜꯂꯤ꯫
ꯑꯗꯨꯗꯕꯨꯗꯤ ꯍꯣꯏ ꯑꯩꯁꯨ ꯍꯣꯏꯗꯤ ꯑꯦꯛꯁꯟꯒꯨꯝꯕ ꯂꯩꯗꯅ ꯈꯔ ꯐꯨꯗꯠꯅꯕꯤꯒꯨꯝꯕꯗꯣ
ꯎꯝ
ꯋꯥꯔꯒꯨꯝꯕ ꯅꯨꯡꯉꯥꯏꯗꯅ
ꯃꯥꯔꯕꯦꯜ ꯃꯥꯔꯕꯦꯜ ꯐꯤꯂꯝꯁꯤꯡꯁꯦ ꯑꯃꯨꯛ ꯅꯧꯅ ꯑꯃꯀꯣꯛꯇꯩ ꯌꯦꯡꯁꯤꯔꯥꯅ ꯈꯜꯂꯤꯌꯦ
ꯌꯥꯏ ꯑꯗꯨꯒꯨꯝꯕꯥ ꯌꯦꯉꯁꯨ ꯍꯟꯅ ꯅꯨꯉꯏꯒꯤꯕꯅꯤꯅꯥ ꯑꯗꯨꯝ
ꯃꯥꯏ ꯁꯦꯔꯤꯁꯇꯨ ꯐꯖꯅ ꯈꯪꯅꯕ ꯅꯧꯅ ꯌꯦꯡ ꯈꯜꯂꯤꯅꯤꯅꯦ
ꯍꯦꯔꯦꯟ ꯀꯥꯞꯄꯁꯤꯗꯤ ꯑꯅꯧꯕ ꯄ꯭ꯔꯣꯗꯦꯛꯇꯔꯗꯨ ꯌꯦꯡꯕ ꯑꯣꯏꯅ
ꯎꯝ ꯒꯥꯔꯗꯦꯟꯖ ꯑꯣꯐ ꯒꯦꯂꯦꯛꯁꯤ ꯌꯦꯡꯁꯤꯔꯣ ꯍꯣꯔꯦꯟ
ꯈꯪꯗꯦ ꯅꯪꯅ ꯑꯄꯥꯝꯕ ꯑꯃꯀꯣꯛ ꯌꯦꯡꯉꯁꯤ ꯀꯩꯁꯨ ꯀꯥꯏꯗꯦ ꯑꯩꯗꯤ
ꯍꯟꯗꯛ ꯏꯁꯄꯥꯏꯗꯔ ꯃꯦꯟ ꯑꯅꯧꯕ ꯑꯃ ꯊꯣꯛꯑꯦꯅ ꯍꯥꯏꯕꯅꯤ ꯅꯪ ꯌꯦꯡꯕ꯭ꯔꯣ
ꯐꯪꯕꯨ ꯐꯪꯉꯕꯣ ꯑꯩꯗꯤ ꯊꯦꯡꯅꯗ꯭ꯔꯤꯅꯦ ꯑꯝꯇꯥ
ꯈꯪꯗꯦ ꯐꯤꯂꯝ ꯃꯣꯢ ꯍꯥꯏꯗꯤ ꯍꯣꯜꯗꯒꯨꯝꯕ
ꯑꯦ ꯑꯗꯨ ꯐꯪꯉꯗꯤ ꯎꯝ ꯑꯅꯧꯕꯗꯣ ꯐꯪꯉꯗꯤ ꯀꯣꯛ ꯌꯦꯡꯉ ꯂꯣꯏꯔꯦ ꯀꯩꯅꯣ
ꯌꯥꯏ ꯌꯥꯏ ꯌꯥꯝ ꯅꯨꯉꯥꯏꯗꯧ ꯄꯣꯠꯅꯤ
ꯍꯣꯏ
ꯐꯤꯂꯝꯁꯦ ꯏꯇꯣꯝ ꯌꯦꯡꯕꯗꯩ ꯑꯩꯈꯣꯏ ꯑꯃꯅꯤ ꯌꯦꯡꯕꯁꯤꯅ ꯅꯨꯡꯉꯥꯏꯕ
ꯎꯝ ꯑꯗꯨꯅꯕꯨꯗꯤ ꯌꯥꯝ ꯊꯤꯅ ꯅꯨꯡꯉꯥꯏ ꯍꯦꯟꯕꯅꯤ
ꯍꯥꯏꯗꯤ ꯑꯦꯛꯁꯥꯏꯠꯃꯦꯟ ꯑꯣꯏꯕ ꯑꯗꯩ ꯇꯧꯕ ꯑꯗꯨꯝꯕ ꯍꯥꯏꯗꯤ ꯅꯨꯡꯉꯥꯏꯕ ꯍꯦꯟꯕꯁꯦ ꯏꯇꯣꯝ ꯌꯦꯉꯒꯅ ꯑꯣꯨꯛ ꯇꯨꯝꯅꯤꯡꯉꯦ ꯑꯃꯨꯛ ꯇꯨꯝꯁꯤꯟꯈꯤꯅꯤ ꯀꯌꯥꯃꯤꯦꯟ ꯇ
ꯑꯥꯍꯧ ꯗꯦ
ꯐꯔꯦ ꯑꯩ ꯆꯥ ꯑꯃ ꯊꯛꯇꯣꯏꯌꯦ ꯆꯥ ꯊꯛꯀꯦꯅ ꯇꯧꯔꯝꯃꯤꯌꯦ ꯂꯣꯔꯦꯟ
ꯑꯩꯁꯨ ꯂꯥꯛꯑꯗꯧꯅꯤ ꯆꯥꯛ ꯌꯦꯟꯁꯥꯡ ꯄꯨꯔ ꯂꯥꯛꯑꯒꯦ ꯍꯥꯏꯔꯕ ꯈꯣ
ꯍ ꯎꯝ